ꯍꯩ
ꯍꯜꯂꯣ
ꯇꯥꯏꯌ‌ꯦꯀꯣ
ꯍꯣꯏ ꯇꯥꯔ‌ꯦ
ꯎꯝ
ꯀꯩꯗꯧꯔꯤꯅꯣ
ꯎꯝ ꯑꯗꯨꯝ ꯐꯝꯔꯒ ꯂꯩꯌꯦ ꯀꯩꯝ ꯇꯧꯗꯦꯗ ꯍꯧꯖꯤꯛꯗꯤ
ꯎꯝ ꯀꯨꯝꯒ‌‌ꯦ ꯇꯧꯔꯝꯕꯅꯤꯅ‌ꯦ ꯑꯩ ꯑꯩꯗ‌ꯣ ꯌꯥ
ꯉꯟ ꯉꯟꯂꯤꯅꯦ ꯀꯩꯒꯤꯅꯣ ꯍꯧꯖꯤꯛ
ꯎꯝ ꯅ ꯇꯧꯕ ꯌꯥꯗꯕ ꯑꯗꯨꯅꯤ
ꯆꯥꯛ ꯃꯌꯥꯝ ꯆꯥꯕꯒꯤ ꯑꯣꯏꯔꯝꯅꯤ ꯅꯪ
ꯎꯝ ꯁꯀꯦ ꯑꯥ ꯑꯑ ꯑꯃꯇꯪꯅꯤꯗ ꯍꯥꯞꯄ
ꯎꯝ ꯑꯦꯟꯁꯥꯡ ꯍꯥꯎꯗꯨꯕꯒꯤꯔ
ꯎꯝ ꯍꯥꯎꯠꯇ꯭ꯔꯦ ꯉꯁꯤꯗꯤ ꯁꯥꯎꯅꯤꯡꯉꯤ ꯈꯔꯥ
ꯀꯩ ꯌꯦꯟꯁꯥꯡ ꯄꯤꯕ꯭ꯔꯣ ꯅꯪꯒꯤ
ꯎ ꯎ ꯁꯥꯎꯒ꯭ꯔꯤꯌꯦ
ꯏꯁ ꯍꯥꯎꯕꯅꯤꯍꯦ ꯑꯗꯨꯗꯤ
ꯏꯁ ꯀꯥꯏꯗꯒꯤ
ꯁꯧꯒ꯭ꯔꯤꯒ ꯎꯁꯣꯏ ꯄꯥꯝꯗꯦ ꯍꯥꯏꯕꯗꯨꯔꯣ
ꯎꯝ
ꯑꯗꯨ ꯑꯣꯏꯔ ꯃꯥꯜꯂ‌ꯦ ꯎꯝ
ꯇꯧꯒꯅꯨ ꯇꯧꯒꯅꯨ ꯀꯣ
ꯎꯝ ꯍꯧꯖꯤꯛꯇꯤ ꯐꯣꯟ ꯌꯥꯗꯕꯅꯤ ꯏꯖꯥꯡ ꯍꯥꯎꯗꯕꯅꯤ
ꯑꯗꯨꯀꯣ ꯁꯧ ꯁꯧꯒ꯭ꯔꯤꯁꯨ ꯆꯥꯕ ꯆꯥꯛꯁꯨ ꯈꯤꯇꯪ ꯆꯥꯕ ꯑꯗꯨ ꯑꯣꯏꯔꯗꯤ ꯅꯪ ꯅꯨꯡꯗꯥꯡ ꯇꯨꯝꯃꯤꯉꯩꯗ ꯆꯥꯛ ꯂꯥꯝꯔꯛꯈ꯭ꯔꯅꯤ
ꯀꯔꯤ ꯎꯄꯥꯏ ꯂꯩ ꯆꯪꯉꯨ ꯌꯥꯗꯃꯤꯅ ꯎꯄꯥꯏ ꯂꯩꯏꯇꯔꯦ
ꯅꯪ ꯆꯥꯛ ꯐꯖꯅ ꯂꯥꯝꯗꯕꯒꯤ ꯑꯣꯏꯔꯕꯝꯅꯤꯗ ꯆꯥꯛ ꯂꯥꯝꯃꯗꯤꯀꯣ ꯆꯝꯐꯨꯠꯁꯨ ꯑꯗꯨꯝ ꯐꯖꯅ ꯆꯥꯏ ꯍꯥꯏꯕꯅꯦ ꯅꯪ ꯅꯨꯡꯊꯤꯟꯗ ꯀꯩ ꯀꯩ ꯑꯍꯥꯎ ꯂꯣꯛ ꯇꯧꯕ꯭ꯔꯥ
ꯂꯣꯛ ꯇꯧꯕꯒꯤꯅ ꯌꯥꯝ ꯆꯥꯁꯟꯕ ꯌꯥꯗꯕ
ꯅꯨꯡꯉꯥꯏꯗꯤꯍꯦ
ꯃꯍꯥꯎ ꯈꯪꯀ꯭ꯔꯦ ꯑꯗꯨꯅ
ꯑꯣ ꯍꯤꯗꯥꯛ ꯆꯥꯕ꯭ꯔꯣ
ꯑꯣ ꯊꯦꯡꯀꯤ
ꯀꯞꯀꯅꯨꯀꯣ
ꯏꯁ ꯉꯁꯥꯏꯒꯅ ꯀꯞꯄꯥ ꯂꫭꯏꯔꯦ
ꯑꯁ ꯍꯥꯏꯁꯨ ꯍꯥꯏꯔꯛꯇꯦ ꯅꯪꯗꯤ
ꯎꯝ ꯅꯪ ꯍꯤꯗꯥꯛ ꯂꯩꯕ꯭ꯔꯣ ꯑꯩ ꯍꯥꯏꯔꯒ
ꯆꯞꯄ ꯈꯣꯏꯗꯤ ꯊꯦꯝꯕꯤꯔꯣꯏ ꯑꯗꯣ ꯐꯖꯅ ꯅꯣꯛꯀꯦ ꯇꯧꯕ
ꯎꯝ
ꯑꯩ ꯃꯤ ꯀꯞꯄ ꯎꯔꯗꯤ ꯑꯗꯨꯝ ꯅꯣꯛꯅꯤꯡꯕꯅꯦ ꯑꯩ ꯑꯩ ꯈꯪꯗꯦ ꯀꯩꯒꯤꯅꯣ
ꯑꯦ
ꯀꯔꯤꯅꯣꯅ‌ꯦ ꯀꯞꯅꯤꯡꯉꯦ ꯍꯥꯏꯒꯗ꯭ꯔꯥ ꯍꯥꯏꯒ
ꯅꯤꯡꯗꯤ ꯑꯩꯀꯣ ꯃꯤ ꯀꯞꯄ ꯍꯥꯏꯗꯤ ꯍꯥꯏꯍꯩꯗ‌ꯦ ꯑꯗꯨ ꯑꯣꯏꯔꯁꯨ ꯃꯤ ꯑꯁꯤ ꯑꯅꯥ ꯃꯐꯝ ꯆꯠꯂꯗꯤ ꯀꯞ ꯅꯥꯏꯗꯅ ꯃꯤꯁꯦ ꯑꯗꯨꯝ ꯃꯤ ꯈꯔꯗꯤ ꯃꯤ ꯑꯇꯣꯞꯄ ꯑꯃ ꯀꯞꯄꯗꯣ ꯎꯕ ꯃꯇꯝꯗ ꯃꯣꯏꯁꯨ ꯑꯗꯨꯝ ꯀꯞꯅꯤꯡꯉꯦꯗꯅ ꯑꯗꯣ ꯑꯩꯗꯤ ꯑꯗꯨ ꯇꯧꯗꯦꯕ ꯃꯤ ꯀꯞꯄꯗꯣ ꯎꯔꯦꯗꯅ ꯑꯗꯨꯝ ꯅꯣꯛꯅꯤꯡꯕ ꯃꯣꯏ ꯃꯁꯛꯇꯣ ꯌꯦꯡꯔꯒ ꯀꯞꯄ ꯀꯥꯟꯗꯗꯤ ꯀꯅꯥ ꯃꯁꯛ ꯐꯖꯒꯦ ꯁꯤꯕ ꯉꯥꯛꯇ ꯑꯣꯏꯗꯅ ꯑꯗꯨꯗꯒꯤ ꯑꯗꯨꯝ ꯑꯩꯗꯤ ꯅꯣꯛꯅꯤꯡꯉꯦꯕ ꯑꯗ ꯎꯝ ꯑꯩꯒꯤ ꯁꯥꯇ꯭ꯔꯥꯁꯤꯡꯀꯣ ꯀꯞꯄ ꯀꯥꯟꯗ ꯑꯩꯅ ꯑꯗꯨꯝ ꯅꯁꯛꯇꯣ ꯊꯤꯌꯦ ꯀꯥꯞꯄꯅꯣ ꯑꯗꯨꯝ ꯍꯥꯏꯔꯒ ꯅꯣꯛꯄꯅꯦ
ꯎꯝ ꯏꯁ ꯑꯩꯗꯤ ꯏꯃꯣꯁꯅꯦꯜ ꯌꯥꯝ ꯇꯧꯒꯟꯕꯅꯤꯅ ꯑꯩꯁꯨ
ꯀꯩꯒꯤꯅꯣ ꯑꯩꯈꯣꯏ ꯑꯩꯗꯤ ꯇꯧꯗꯕꯅꯤ
ꯎꯝ
ꯇꯧꯅꯨ ꯀꯣ ꯅꯪ ꯃꯤ ꯀꯞ ꯂꯩꯔꯒ ꯅꯣꯛꯑꯥ ꯂꯩꯔꯗꯤ
ꯑꯩ ꯑꯗꯨꯗꯤ ꯇꯧꯔꯦꯀꯣ ꯃꯤ ꯀꯞꯕꯒ ꯂꯩꯔꯗꯤ ꯊꯦꯝꯕꯗꯤ ꯍꯩꯇ꯭ꯔꯦ ꯑꯩ ꯑꯗꯨꯝ ꯐꯝꯔꯒ ꯑꯗꯨꯝ ꯅꯣꯛꯔꯒ ꯂꯩꯩꯒꯅꯤ
ꯉꯥꯎꯕꯤ ꯇꯒꯤꯅꯤꯀꯣ ꯅꯪ
ꯍꯥ
ꯉꯥꯡꯕ ꯍꯩꯌꯦ ꯉꯡꯃ ꯇꯝꯃꯣ
ꯑꯗꯨꯝ ꯈꯪꯗꯦ
ꯎꯝ
ꯀꯔꯤꯒꯤꯅꯣ ꯈꯪꯗꯦ ꯑꯗꯣ ꯅꯨꯄꯥꯁꯤꯡꯗꯤ ꯀꯞꯒꯟꯗꯕꯅꯤꯅ ꯀꯔꯤꯒꯤꯅꯣ ꯈꯪꯗꯦ ꯃꯣꯏꯗꯤ ꯎꯝ ꯋꯥꯈꯜ ꯈꯔ ꯀꯜꯂꯦ ꯍꯥꯏꯕꯅꯦ ꯃꯣꯏ ꯊꯃꯣꯏꯗꯣ ꯈꯔ ꯀꯟꯅꯦ ꯍꯥꯏꯕꯅꯤꯗ ꯅꯨꯄꯤꯗꯧꯅ ꯀꯞꯇꯦ ꯍꯥꯏꯕꯅꯤ
ꯎꯝ ꯑꯗꯨ ꯑꯣꯏꯔꯁꯨ ꯑꯁ ꯎꯝ ꯎꯝ
ꯀꯞꯄꯗꯨꯅꯀꯣ ꯀꯞꯄꯅ ꯐꯩ ꯌꯦ ꯍꯥꯏꯗꯤ ꯑ ꯀꯞꯒꯟꯗꯕ ꯑꯈꯣꯏꯁꯦ ꯃꯣꯏ ꯊꯃꯣꯏꯗ ꯑꯗꯨꯝ ꯈꯥꯡꯉꯒ ꯂꯩꯕꯅꯦꯕ
ꯎꯝ
ꯑꯗꯨꯒꯤ ꯁꯔꯨꯛꯄꯨꯗꯤ ꯑꯥ ꯀꯞꯊꯣꯛꯈ꯭ꯔꯗꯤ ꯑꯗꯨꯝ ꯋꯥꯕꯗꯨꯁꯨ ꯈꯔ ꯊꯣꯛꯑꯦꯗꯅ ꯑꯗꯨꯒꯤ ꯑꯗꯨꯝ ꯀꯞꯄꯗꯨꯅ ꯑꯗꯨꯝ ꯐꯥꯕꯅꯤꯗ
ꯑꯣ
ꯀꯥꯞꯊꯣꯛꯈ꯭ꯔꯗꯤ ꯅꯨꯡꯉꯥꯏꯗꯕ ꯈꯣꯏꯗꯁꯨ ꯋꯥꯕ ꯈꯣꯏꯗꯁꯨ ꯈꯔ ꯊꯣꯛꯄꯅꯦꯕ
ꯎꯝ
ꯀꯤꯒꯦ ꯇꯧꯕꯗꯤꯀꯣ ꯀꯞꯒꯟꯗꯕ ꯈꯣꯏꯁꯦ ꯑ ꯀꯞꯒꯟꯗꯕ ꯑꯈꯣꯏꯁꯤꯗꯤ ꯅꯨꯡꯉꯥꯏꯇꯕ ꯂꯩꯔꯁꯨ ꯋꯥꯕ ꯂꯩꯔꯁꯨ ꯑꯗꯨꯝ ꯈꯥꯡꯉꯒ ꯂꯩꯕꯅꯦꯕ ꯑꯗꯨꯒꯤ ꯃꯣꯏꯒꯤ ꯌꯥꯝ ꯐꯠꯇꯕꯅꯦꯕ ꯃꯣꯏ ꯍꯛꯆꯥꯡꯒꯤꯁꯨ ꯑꯗꯨꯝ ꯂꯣꯏꯅꯃꯛꯒꯤ ꯐꯠꯇꯕꯅꯦ
ꯀꯦꯟꯁꯔꯒ ꯄꯛꯇꯅꯀꯣ ꯈꯉ ꯂꯩꯔꯒ
ꯎꯝ ꯃꯤ ꯑꯃ ꯑꯣꯏꯅ ꯄꯣꯛꯄꯤꯔꯗꯤ ꯅꯨꯄꯥ ꯑꯣꯏꯔꯁꯨ ꯅꯨꯄꯤ ꯑꯣꯏꯔꯁꯨ ꯂꯣꯏꯅ ꯊꯃꯣꯏ ꯄꯥꯟꯕꯅꯤꯅꯀꯣ ꯑꯗꯨꯝ ꯀꯞꯄ ꯌꯥꯏ ꯀꯞꯀꯗꯧꯕꯅꯦ
ꯑꯗ ꯅꯪ ꯀꯞꯇꯦ ꯍꯥꯏꯁꯤꯅ ꯀꯃꯥꯏ ꯇꯧꯕ
ꯑꯩꯈꯣꯏꯅ ꯈꯔ ꯀꯞꯒꯟꯗꯕꯀꯣ ꯈꯪꯗꯦ ꯑꯗꯨꯝ ꯅꯣꯛꯄ ꯃꯇꯝ ꯈꯔ ꯌꯥꯝꯈ꯭ꯔꯕ ꯃꯤꯅ ꯀꯌꯥꯃꯨꯛ ꯊꯤꯅ ꯆꯩꯔꯁꯨꯀꯣ ꯍꯣꯏ ꯐꯅꯤꯉꯥꯏ ꯆꯩꯕꯤꯕꯗꯨ ꯏꯟꯒꯅꯤꯕ ꯅꯠꯇ꯭ꯔꯒ ꯃꯤꯅ ꯈꯤꯇꯪ ꯍꯥꯏꯕ ꯀꯥꯟꯗ ꯄꯨꯛꯅꯤꯡ ꯁꯣꯟꯊꯔꯒ ꯂꯩꯕꯗꯣ ꯇꯧꯗꯦꯕ ꯎꯝ ꯉꯥꯡꯖꯁꯅꯨ ꯍꯥꯏꯖꯁꯅꯨ ꯑꯗꯨꯝ ꯊꯣꯛꯄ ꯇꯧꯕ ꯆꯠꯀꯅꯤ ꯑꯩꯗꯤ
ꯎꯝ ꯑꯩ ꯅꯪ ꯑꯃꯨꯛꯇꯪ ꯑꯃꯨꯛꯇꯪ ꯀꯥꯞꯍꯟꯅꯤꯡꯉꯤꯅꯦ
ꯑꯩꯔꯣ
ꯎꯝ
ꯑꯗꯨꯕꯨꯀꯣ ꯑꯩ ꯀꯞꯗ꯭ꯔꯒ ꯀꯞꯑꯗꯤꯀꯣ ꯁꯨꯐ ꯐꯥꯗꯕꯅꯦ
ꯏꯁ
ꯑꯩꯒꯤ ꯑꯩꯒꯤ ꯃꯆꯤꯡꯗꯣꯀꯣ ꯀꯞꯄ ꯍꯧꯈ꯭ꯔꯗꯤ ꯊꯦꯝꯕꯁꯨ ꯀꯔꯤꯝ ꯀꯥꯟꯅꯗꯕꯅꯤ
ꯅꯆꯤꯟ ꯊꯤꯅꯨ ꯑꯉꯥꯡ ꯑꯣꯏꯔꯤꯉꯩꯗ ꯁꯨ ꯁꯨꯃꯥꯏꯅ ꯇꯧꯕ꯭ꯔꯣ
ꯑꯩꯈꯣꯏ ꯃꯥꯥꯈꯣꯏꯅꯀꯣ ꯍꯥꯏꯌꯦꯕ ꯑꯕꯣꯛ ꯈꯣꯏꯅꯀꯣ ꯑꯗꯨꯝ ꯅꯩꯈꯥꯏ ꯒꯤ ꯑꯕꯣꯛ ꯈꯣꯏꯗꯨꯅ ꯑ ꯑꯩꯁꯦ ꯀꯞꯄ ꯍꯧꯈ꯭ꯔꯗꯤꯀꯣ ꯑꯗꯨꯝ ꯑꯩꯒꯤ ꯈꯨꯠꯗꯣ ꯑꯩꯒꯤ ꯃꯤꯠꯇ ꯑꯗꯨꯝ ꯊꯝꯔꯒ ꯀꯞ ꯀꯞꯀꯅꯤ ꯍꯥꯏꯌꯦ ꯃꯤꯅ ꯀꯅꯥꯝꯇꯅ ꯊꯦꯝꯕꯁꯨ ꯐꯥꯔꯣꯏ ꯍꯥꯏ ꯏꯊꯟꯗ ꯀꯞ ꯀꯞ ꯀꯞ ꯀꯞꯔꯒ ꯋꯥꯔꯒ ꯉꯝꯗꯕꯗꯣ ꯋꯥ ꯀꯞ ꯃꯟꯅꯗꯤ ꯋꯥꯔꯛꯄꯗꯣ ꯑꯗꯣ ꯉꯝꯗ꯭ꯔꯀꯥꯟꯗ ꯑꯗꯨꯝ ꯏꯊꯟꯗ ꯇꯣꯛꯆꯅꯤ ꯍꯥꯏꯌꯦ
ꯅꯤꯉꯥꯏꯗꯤ ꯈꯔ ꯀꯟꯕ ꯃꯥꯜꯂꯦꯗ ꯑꯃꯨꯛꯇꯪ ꯊꯥꯖꯤꯜꯂꯒ ꯌꯦꯡꯅꯤꯡꯒꯤ ꯅꯪ
ꯑꯗꯣ ꯃꯔꯝ ꯂꯩꯇ ꯃꯤꯗꯤꯀꯣ ꯑꯩ ꯄꯥꯛ ꯀꯥꯞꯇꯕꯅꯦ
ꯍꯣꯏꯅꯦ
ꯎꯗꯨꯒ ꯑꯝ
ꯒꯠꯁ ꯇꯤ ꯂꯩꯒꯗꯧꯕꯅꯤ ꯃꯤꯗꯤꯀꯣ
ꯎꯝ ꯄꯥꯛꯁꯨ ꯀꯞꯒꯟꯗ꯭ꯔꯤꯗꯅ ꯑꯗ ꯑꯗꯣ ꯑꯩꯈꯣꯏ ꯃꯈꯈꯣꯏꯗꯁꯨ ꯅꯤꯡꯉꯥꯏꯗꯤ ꯄꯥꯛ ꯇꯧꯗꯕꯅꯤꯗ ꯑꯩꯗꯤ
ꯃꯥꯅꯦ ꯃꯔꯝ ꯑꯣꯛꯑꯗꯤ ꯐꯩꯗꯅ
ꯑꯗꯣ ꯑꯩꯅ ꯅꯤꯡꯉꯥꯏ ꯇꯧꯕ ꯍꯧꯈ꯭ꯔꯗꯤꯀꯣ ꯂꯣꯏꯔꯦ ꯑꯗꯣ ꯎꯝ ꯅꯤꯉꯥꯏ ꯇꯧꯕ ꯗꯨꯕꯨ ꯑꯩꯅ ꯑꯝ ꯀꯩꯅꯣꯒꯨꯝꯕ ꯑꯩꯅ ꯑꯄꯥꯝꯕ ꯂꯩꯔꯤꯁꯦ ꯑꯃꯔꯛ ꯍꯥꯏꯅꯦꯕ ꯑꯗꯨꯗ ꯃꯣꯏꯅ ꯇꯧꯕꯤꯗ꯭ꯔꯦ ꯗꯅ ꯑꯩ ꯇꯨꯃꯤꯟꯅ ꯂꯩꯊꯣꯛꯈ꯭ꯔꯅꯤ
ꯎꯝ
ꯇꯨꯃꯤꯟꯅ ꯑꯗꯨꯝ ꯂꯩꯊꯣꯛꯈ꯭ꯔꯅꯤ ꯑꯩꯅ ꯉꯝꯃ꯭ꯔꯗꯤ ꯑꯗꯨꯝ ꯑꯩ ꯃꯣꯏꯗ ꯍꯥꯏꯔꯤꯕꯤ ꯏꯊꯟꯇ ꯑꯗꯨꯝ ꯇꯧꯖꯔꯅꯤ ꯑꯗꯣ ꯇꯧꯕꯤꯔꯗꯤ ꯐꯔꯦ ꯑꯗꯣ ꯀꯩꯅꯣ ꯇꯧꯕꯅꯦꯕ ꯎꯝ ꯑꯩꯅ ꯑꯁꯤꯝꯗ ꯇꯧꯕꯤꯌꯨꯅꯦ ꯑꯗꯨꯃꯥꯏꯅ ꯇꯧꯋꯦꯅꯦ ꯑꯃꯔꯛ ꯍꯥꯏꯕ ꯃꯇꯝꯗꯀꯣ ꯍꯔꯥꯎꯅ ꯐꯖꯅ ꯈꯨꯝꯕꯤꯗ꯭ꯔꯦꯗꯅ
ꯎꯝ
ꯑꯩꯗꯤ ꯍꯟꯖꯤꯟꯅ ꯑꯃꯨꯛꯀ ꯍꯥꯏꯗ꯭ꯔꯕꯅꯦ
ꯎꯝ
ꯑꯩ ꯒꯤ ꯑꯃ ꯂꯩꯕꯅꯤ
ꯀꯖꯩꯌꯦꯀꯣ ꯁꯥꯎꯔꯗꯤ
ꯇꯧꯕꯅꯦ ꯑꯥ ꯍꯦ ꯁꯪꯗ꯭ꯔꯁꯨ ꯑꯣ ꯎꯝ ꯁꯪꯗꯦ ꯍꯧꯖꯤꯛꯇꯤ꯫ ꯍꯣꯔꯦꯟ ꯀꯩꯅꯣ ꯇꯧꯁꯦ ꯀꯣꯠꯁꯦ ꯐꯖꯅ ꯈꯨꯝꯕꯤꯔꯗꯤꯀꯣ ꯑ ꯌꯥꯏꯌꯦꯕ ꯐꯖꯅꯀꯥ ꯈꯨꯝꯕꯤꯗ꯭ꯔꯗꯤꯀꯣ ꯎꯝ ꯌꯥꯔꯗꯤ ꯍꯥꯏ ꯙꯣꯛꯀꯅꯤ ꯑꯩꯅꯤ ꯑꯃ
ꯎꯝ ꯃꯤꯁꯦꯁꯇꯁꯨ ꯗꯨꯝ ꯇꯧꯗꯣꯏꯔꯥ ꯐꯣꯟꯗꯁꯨ
ꯇꯧꯒꯟꯕꯅꯦꯀꯣ
ꯎꯝ
ꯑꯗꯨꯒꯀꯣ ꯑ ꯀꯩꯅꯣ ꯑꯩ ꯑꯩꯕꯨ ꯃꯤꯅ ꯃꯦꯁꯦꯁꯀꯨꯝꯕ ꯊꯥꯔꯛꯑꯗꯤ ꯑꯩ ꯍꯦꯛ ꯑꯩ ꯐꯣꯟ ꯑꯩ ꯈꯨꯠꯇ ꯂꯩꯔꯤꯒ ꯑꯩ ꯍꯦꯛ ꯎꯔꯦ ꯑꯗꯨꯝ ꯈꯨꯝꯃꯦꯕ ꯑꯗꯣ ꯑꯩꯅ ꯑ ꯐꯣꯟ ꯄꯥꯏꯗꯕ ꯃꯇꯝꯗꯗꯤ ꯑꯗꯨꯝ ꯎꯗ꯭ꯔꯦꯗꯅ ꯈꯨꯝꯗ꯭ꯔꯦꯗꯅ
ꯎꯝ
ꯑꯩꯅ ꯃꯤꯉꯣꯟꯗ ꯊꯥꯕ ꯃꯇꯝꯗꯀꯣ ꯍꯦꯛ ꯈꯨꯝꯗ꯭ꯔꯕꯥ ꯎꯝ ꯀꯨꯏꯅ ꯌꯦꯡꯉꯦ ꯏꯊꯟꯇ ꯑꯗꯨꯝ ꯀꯥꯎꯊꯣꯛꯀꯅꯤ
ꯎꯝ
ꯃꯤ ꯊꯕꯛ ꯆꯤꯜꯂꯝꯅꯤ ꯍꯥꯏꯕꯗꯣ ꯑꯗꯨꯝ ꯈꯟꯗꯣꯛꯈꯤꯅꯦꯕ
ꯑꯗꯣ ꯏꯊꯟꯗ ꯑꯗꯨꯝ ꯑꯩꯅ ꯊꯥꯈꯤꯕꯗꯣ ꯈꯔ ꯀꯨꯏꯈ꯭ꯔꯕ ꯃꯣꯏꯅ ꯌꯦꯡꯕꯤꯗꯕ ꯀꯩꯅꯣ ꯇꯧꯔꯕ ꯑꯗꯨꯝ ꯀꯛꯊꯣꯛꯄꯅꯦ
ꯎꯝ ꯎꯝ ꯀꯛ ꯀꯛꯊꯠꯂꯦꯕ
ꯎꯝ ꯑꯩꯅ ꯏꯊꯟꯗꯅꯀꯣ ꯑꯩꯅ ꯊꯥꯈꯤꯕꯗꯣ ꯑꯃꯨꯛꯀ ꯀꯛ ꯀꯛꯊꯠꯋꯅꯕ ꯀꯛꯇꯅꯦꯕ
ꯃꯆꯤꯡꯗꯣ ꯍꯥꯏꯗꯤ ꯀꯔꯤ ꯃꯊꯦꯜ ꯇꯧꯔꯤꯑꯕ
ꯎꯝ ꯑꯈꯣꯏꯁꯨ ꯆꯞ ꯃꯥꯟꯅꯩ ꯁꯧꯒ꯭ꯔꯤꯒ ꯑꯣꯝꯂꯦꯠ
ꯑꯁ ꯑꯣꯝꯂꯦꯠꯇ ꯇꯧꯏꯌꯦ
ꯑꯁ ꯂꯣꯛ ꯇꯧꯔꯀꯥꯟꯗ ꯑꯁ ꯑꯣꯝꯂꯦꯠ ꯇꯧꯕꯁꯤꯗꯤ ꯑꯁ ꯉꯁꯥꯏꯗꯤ ꯐꯖꯅ ꯈꯨꯑꯦꯍꯦ
ꯑ ꯐꯠꯇꯦ ꯍꯥꯏꯕꯅꯦ ꯌꯦꯔꯨꯝꯁꯦꯀꯣ ꯂꯣꯛ ꯇꯧꯕ ꯃꯇꯝꯗ ꯎꯝ ꯂꯣꯛ ꯇꯧꯕ ꯃꯇꯝꯗꯗꯤ ꯑꯦꯟꯁꯥꯡ ꯑꯍꯥꯎꯕ ꯆꯥꯋꯣ ꯅꯪ ꯅꯁꯥꯗꯣ ꯈꯔ ꯀꯟꯅꯕ
ꯁꯥ ꯍꯥꯎ ꯆꯥꯕ ꯌꯥꯗꯕ ꯑꯍꯥꯎ ꯆꯥꯕ ꯌꯥꯗꯕ
ꯎꯝ
ꯑꯩꯗꯤꯀꯣ ꯂꯣꯛ ꯂꯣꯛꯇꯕ꯭ꯔꯁꯨ ꯎꯝ ꯆꯥꯕ ꯊꯛꯄꯗꯤ ꯑꯗꯨꯝ ꯑꯁꯤ ꯆꯥꯏꯌꯦ ꯑꯁꯤ ꯆꯥꯗꯦ ꯇꯧꯕꯗ ꯑꯗꯨꯝ ꯅꯣꯏꯅ ꯆꯥꯕꯅꯦ
ꯎꯝ
ꯌꯥꯔꯒꯗꯤ ꯎꯝ ꯑꯍꯥꯎꯕꯗꯣ ꯑꯣꯏꯅ ꯆꯥꯕꯅ‌ꯦ ꯍꯥꯏꯗꯤ ꯎꯝ ꯑꯩꯈꯣꯏ ꯏꯁꯥꯗꯣ ꯁꯣꯟ ꯈꯔꯗꯤ ꯍꯦꯟꯅ ꯍꯦꯟꯅ ꯋꯥꯅꯦꯕ ꯑꯗꯨꯒꯤ ꯑꯗꯨꯝ ꯆꯥꯕꯅꯦ ꯑꯗꯣ ꯃꯤꯗꯤ ꯂꯣꯛ ꯇꯧꯔꯒ ꯆꯥꯛ ꯆꯥꯕ ꯅꯨꯡꯉꯥꯏꯇꯦ ꯍꯥꯏꯕꯗꯣ ꯑꯩꯉꯣꯟꯗꯗꯤ ꯄꯥꯛ ꯇꯧꯗꯕꯀꯣ ꯑꯗꯣ
ꯅꯁꯥ ꯌꯥꯝ ꯐꯕꯩ ꯑꯣꯏꯔꯝꯅꯤꯗ
ꯎ ꯈꯪꯗꯦ ꯆꯥꯛꯇꯤ ꯎ ꯂꯣꯛ ꯑꯦ ꯏꯁꯥ ꯑꯗꯨꯝ ꯑ ꯂꯣꯛ ꯇꯧꯗ꯭ꯔꯁꯨ ꯆꯥꯕ ꯅꯨꯡꯉꯥꯏꯇꯕ ꯃꯇꯝ ꯂꯩꯗꯅ
ꯎꯝ
ꯑꯗꯨꯗꯤ ꯃꯍꯧꯁꯥꯅꯤꯅ ꯃꯤꯒꯤ ꯗꯣ ꯂꯣꯛ ꯇꯧꯕꯒꯤ ꯅꯨꯡꯉꯥꯏꯇꯦ ꯍꯥꯏꯕꯗꯨ ꯀꯥꯍꯦꯟꯅ ꯇꯧꯕꯗꯤ ꯂꯩꯇꯦꯗ ꯑꯗꯣ ꯑꯩꯗꯤ ꯂꯣꯛ ꯇꯧꯔꯁꯨ ꯑꯗꯨꯝ ꯏꯔꯨꯕꯅꯦ ꯈꯪꯕ꯭ꯔꯥ ꯃꯤꯗꯤ ꯂꯣꯛ ꯇꯧꯔꯗꯤ ꯏꯁꯤꯡ ꯄꯥꯏꯅ ꯑꯗꯨꯝ ꯍꯩꯅꯩꯗꯅ ꯀꯔꯤꯍꯥꯏ ꯈꯥꯕ ꯃꯅꯥꯗꯣ ꯂꯃꯟꯈꯥ ꯍꯥꯏꯕ꯭ꯔꯥ
ꯎꯝ
ꯈꯪꯉꯦꯀꯣ
ꯅꯣꯃꯥꯏꯈꯥ ꯍꯣꯏ
ꯎꯝ ꯑꯗꯨꯗꯣ ꯐꯖꯅ ꯐꯨꯠꯇꯣꯛꯅꯤꯗꯅ ꯃꯥꯒꯤ ꯑ ꯀꯔꯤꯔ ꯃꯍꯤꯗꯣ